ꯍꯜꯂꯣ ꯇꯥꯏꯌꯦ ꯇꯥꯏꯌꯦ ꯀꯩꯗ ꯂꯩꯔꯝꯃꯤꯗ
ꯉꯁꯤ ꯋꯥꯀꯤꯡ ꯏꯆꯠ ꯆꯠꯇ꯭ꯔꯕꯣ
ꯋꯥꯛꯀꯤꯡ ꯆꯦꯜꯂꯨꯏꯌꯦ ꯉꯁꯤ ꯅꯪ ꯅꯪꯗꯤ ꯌꯨꯝ ꯍꯥꯏꯗꯒꯤꯅꯦ
ꯌꯨꯝꯗꯕꯨ ꯍꯥꯏꯗꯗꯅ ꯁꯤꯔꯝꯗꯣꯔꯦꯗꯅ ꯎꯄꯨ ꯀꯥꯡꯊꯣꯜ ꯍꯣꯜꯂꯨꯗꯅ
ꯀꯩ ꯂꯝꯗꯩꯅꯣ ꯍꯥꯏꯁꯤꯕꯣ
ꯑꯩꯈꯣꯏ ꯋꯥꯔꯗꯦꯟ ꯍꯣꯏꯒꯤ
ꯑꯣ ꯀꯅꯥ ꯂꯨꯍꯣꯡꯗꯧ ꯂꯩꯒꯦ
ꯂꯍꯣꯡꯗꯧ ꯅꯠꯇꯦꯗ ꯁꯤꯗ ꯍꯣꯡꯀꯠ ꯂꯛꯄꯅꯤꯗ
ꯑꯗꯨ ꯍꯣꯡꯀꯠꯂꯛꯄ ꯍꯥꯏꯗꯤ
ꯀꯋꯥꯇꯔ ꯗ ꯍꯣꯡꯂꯛꯄ
ꯀ꯭ꯋꯥꯇꯔꯗ
ꯎꯝ
ꯑꯣ ꯀꯋꯥꯇꯔꯗꯩꯔꯕ
ꯅꯠꯇꯤꯌꯦ ꯌꯨꯝꯗꯒꯤ ꯎꯄꯨꯁꯤꯗꯤ ꯄꯣꯔꯛꯄ
ꯀꯔꯤ ꯑꯩ ꯒ꯭ꯌꯥꯟ ꯇꯥꯗꯔꯦ ꯅꯪ ꯍꯥꯏꯗꯣ
ꯌꯨꯝꯗꯒꯤꯅꯦ ꯑꯩꯈꯣꯏ ꯍꯥꯟꯅꯒꯤ ꯎꯄꯨ ꯀꯥꯡꯊꯣꯟꯗꯣ
ꯑꯥ
ꯑꯗꯨ ꯀꯋꯥꯇꯔꯗ ꯍꯣꯡꯀꯠꯂꯛꯄ ꯍꯥꯏꯕ
ꯑꯣ ꯀꯋꯥꯇꯔ ꯑꯣ ꯅꯪ ꯁꯤ ꯂꯥꯛꯑꯕꯣ ꯑꯃꯨꯛ
ꯂꯥꯛꯑꯦ
ꯑꯣ ꯑꯩꯗꯤ ꯅꯪ ꯉꯁꯥꯏ ꯀꯩꯅꯣꯅ ꯃꯥꯝꯃꯗꯣ ꯃꯊꯟꯗ ꯂꯩ ꯂꯩꯔꯝꯃꯦ
ꯑꯥ
ꯑꯗꯨꯗ ꯑꯩ ꯆꯤꯇꯔꯟꯖꯟ ꯂꯥꯛꯇ꯭ꯔꯕꯣꯅ ꯍꯪꯕ
ꯎꯝ
ꯂꯥꯛꯇ꯭ꯔꯦ ꯃꯥ ꯃꯌꯨꯝ ꯆꯠꯈꯤꯅ ꯍꯥꯏꯔꯛꯄ
ꯀꯥꯏꯗꯒꯤ
ꯃꯝꯃ ꯀꯥꯟꯗ ꯌꯧꯔꯛꯑꯦꯗ
ꯑꯣ
ꯆꯥꯛꯇꯤ ꯆꯥꯗ꯭ꯔꯤꯕ
ꯆꯥꯛ ꯆꯥꯛꯂꯣ
ꯎꯝ
ꯆꯥꯛ ꯆꯥꯗ꯭ꯔꯤ ꯉꯁꯤꯗꯤ ꯆꯥꯗ꯭ꯔꯦ ꯑꯩꯁꯨ ꯃꯌꯥꯝ ꯉꯥꯏꯍꯥꯛ ꯌꯦꯡꯉꯝꯃꯦ ꯑꯗꯨꯗꯨꯒ ꯆꯥꯛꯇꯣ ꯆꯥꯅꯤꯡꯗꯕ ꯑꯗꯨ ꯅꯪ ꯀꯩꯗꯧꯔꯤꯒꯦ ꯅꯪꯕꯣ
ꯀꯩꯁꯨ ꯇꯧꯗꯦꯗ ꯐꯣꯟ ꯌꯦꯡꯉꯝꯕꯅꯤ ꯍꯣꯔꯦꯟꯗꯤ ꯀꯩ ꯀꯩ ꯂꯝ ꯂꯩꯒꯦ
ꯏꯪꯂꯟꯒ ꯀꯔꯤꯒꯅꯣ ꯀꯔꯤ ꯀꯩꯅꯣꯝ ꯗꯤ ꯑꯥꯔ ꯀꯣꯡꯒꯣ ꯍꯥꯏꯕ ꯕꯔꯣ
ꯍꯥꯎ
ꯑꯗꯨꯗꯨꯒ ꯂꯩ ꯍꯥꯏꯕꯅꯦ ꯅꯣꯏ ꯑꯗꯨꯗꯤ ꯅꯪꯗꯤ ꯆꯥꯛ ꯀꯃꯥꯏꯅ ꯇꯧꯗꯣꯏꯕꯣ
ꯆꯥꯛ ꯆꯥꯔꯒ ꯂꯥꯛꯑꯦ ꯀꯩꯅꯣ ꯑꯩ ꯍꯣꯁꯇꯦꯜ ꯆꯡꯉꯝꯃꯦ
ꯅꯪ ꯍꯣꯁꯇ꯭ꯦꯜ ꯆꯡꯉꯝꯕ꯭ꯔꯣ
ꯎꯝ
ꯈꯥꯎꯗ꯭ꯔꯦ
ꯅ ꯅ ꯅ ꯂꯤꯀꯥꯏ ꯅ ꯁꯒ ꯋꯥꯔꯤ ꯃꯅꯦ
ꯃꯥꯅꯦ ꯑꯩꯕꯨꯗꯤ ꯌꯦꯡꯍꯜꯂꯤꯀꯥꯟꯗ ꯀꯩꯅꯣ ꯇꯧꯔꯝꯕꯅꯦ
ꯎꯝ
ꯑꯩꯗꯣ ꯇꯥꯟꯖꯜꯂꯛꯕ ꯁ ꯏꯃꯥꯟꯅꯕ ꯑꯃ ꯑꯝꯇ ꯂꯩ ꯆꯣꯟ ꯊꯥꯗꯒꯦ
ꯑꯜ ꯏꯕꯣ ꯂꯩꯍꯧꯔꯤꯕ ꯈꯪꯗꯣꯏꯅꯦ ꯅꯣꯏꯗꯤ ꯀꯃꯥꯏꯅ ꯇꯧꯗꯣꯏ ꯊꯣꯡꯉ ꯆꯥ ꯇꯥꯔꯦ
ꯏꯟꯖꯥꯡ ꯂꯩ ꯍꯧꯗ꯭ꯔꯦ ꯍꯥꯏꯕꯅꯤ
ꯊꯣꯡ ꯇꯥꯕꯅꯤ ꯄꯥꯏ ꯂꯩꯇꯦ
ꯊꯣꯡ ꯇꯥꯕꯅꯦ
ꯀꯩ ꯀ ꯏꯖꯅ ꯈꯔꯥ ꯑꯣꯏꯔꯒꯦ
ꯈꯪꯗꯦꯗ ꯄꯪꯁꯥ ꯁ ꯍꯥꯏ ꯑꯗꯨꯅ
ꯑꯣ ꯊꯣ ꯍꯝꯕ
ꯊꯣꯉꯝ ꯊꯣꯡꯉꯝꯕ ꯁꯥ ꯉꯥ ꯍꯦꯛ ꯆꯥꯅꯤꯡ ꯑꯁ ꯀꯨꯏꯔꯦꯗ ꯌꯨꯝ ꯆꯠꯇꯕ
ꯅꯣꯡꯃ ꯀꯥꯎꯔꯦꯗꯔꯥ
ꯏꯉ ꯀꯑ꯭ꯔ ꯀꯩꯅꯣ ꯇꯧꯕ ꯅꯨꯃꯤꯠꯇꯗꯤ ꯍꯦꯛ ꯏꯟꯖꯥꯡ ꯍꯦꯛ ꯆꯥꯅꯤꯡꯕ ꯅꯨꯃꯤꯠꯇꯅ ꯍꯦꯛ ꯌꯦꯟꯒꯨꯝꯕ ꯑꯗꯨꯗꯒꯤ ꯀꯩꯅꯣꯒꯨꯝꯕ ꯍꯦꯛ ꯂꯩꯔ ꯆꯥꯔꯨꯕ ꯑꯗꯨ ꯅꯠꯇ꯭ꯔꯗꯤ ꯊꯣꯉꯝ ꯊꯣꯉꯝꯕꯅꯤ ꯆꯥꯔꯤꯁꯤ
ꯁꯤꯗ ꯁꯤꯍꯥꯎ ꯊꯤ ꯌꯥꯝꯕꯖꯕꯗꯦꯅ
ꯑꯥ ꯆꯂꯥꯎ ꯊꯤꯕ ꯌꯥꯗ ꯀꯥꯏ ꯁꯤ ꯍꯥꯎ ꯊ ꯂꯩꯦꯗꯤ ꯁꯤꯔꯣꯏꯗ꯭ꯔꯣ
ꯍꯥ
ꯑꯩ ꯀꯔꯥꯏ ꯃꯦꯁꯀꯤ ꯆꯥꯛ ꯆꯥꯕꯩ ꯆꯦꯡꯉꯦ ꯁꯨꯄꯔ ꯐꯥꯏꯅꯤꯅ ꯑꯩꯕꯣ ꯌꯥꯗꯦꯅꯦꯍꯦ
ꯅꯨꯡꯊꯤꯟꯗꯤ ꯈꯤꯇꯪꯝ ꯆꯥꯗ꯭ꯔꯣ
ꯅꯨꯡꯊꯤꯟ ꯑꯁ ꯆꯥꯔꯤ ꯃꯤꯅꯦꯍꯦ ꯀꯗꯥꯥꯏꯗꯒꯤ ꯑꯗꯨ ꯆꯥꯗ꯭ꯔꯗꯤ ꯁꯨꯄꯔꯚꯥꯏ ꯆꯤꯡꯗꯨꯅ ꯑꯌꯨꯛ ꯆꯥꯈꯤꯕꯗꯨꯅ ꯀꯣꯟꯅꯗꯦꯅ ꯌꯥꯗꯦꯅꯤ ꯏꯅꯔꯖꯤꯒ ꯄꯠꯄ ꯇꯠꯂꯤꯅꯦꯕꯣ
ꯑꯩꯗꯤ ꯃꯦꯒꯤꯅ ꯊꯝꯃꯕꯅꯤ ꯏꯕꯣ
ꯑꯣ ꯑꯗꯨꯅ ꯐꯔꯦ
ꯎꯝ
ꯑꯗꯨ ꯆꯥ ꯑꯗꯨꯝ ꯐꯩ ꯑꯩꯈꯣꯏ ꯁꯤꯗ ꯑꯩꯈꯣꯏ ꯁꯤꯒꯤ ꯍꯣꯁꯇꯦꯜ ꯍꯣꯁꯇꯦꯜꯗꯣ
ꯎꯝ
ꯑꯗꯨꯗꯒꯤ ꯍꯣꯁꯇꯦꯜꯗꯣ ꯑꯣꯏ ꯍꯣꯇꯦꯜ ꯑ ꯍꯣꯇꯦꯜ ꯑꯃ ꯂꯩꯕꯗꯣ
ꯑꯗꯨ ꯃꯤ ꯌꯥꯝ ꯆꯪꯅꯕ ꯃꯥꯜꯂꯤꯅꯦ
ꯏꯁ ꯐꯠ ꯁꯤꯠꯄꯤꯅꯤꯕꯣ ꯐꯠ ꯆꯪꯕꯤꯅꯤ ꯑꯗꯣ ꯍꯥꯎꯁꯨ ꯍꯥꯎꯕ ꯍꯥꯏꯇꯥꯔꯦ ꯃꯣꯏꯗꯣ ꯑꯗꯨꯅ ꯑꯩꯁꯨ ꯑꯗꯒꯤ ꯍꯦꯛ ꯍꯦꯛ ꯇꯟ ꯄꯔꯣꯊꯥꯗꯣ ꯂꯨꯄꯥ ꯀꯨꯟ ꯃꯉꯥ ꯄꯤꯌꯦ ꯑꯗꯨꯗꯣ ꯑꯃꯨꯛꯛ ꯂꯩꯔ ꯆꯥꯕ ꯑꯗꯨ ꯅꯠꯇ꯭ꯔꯒꯅ ꯆꯤꯂꯤ ꯂꯩꯔ ꯆꯥꯕ ꯑꯗꯨꯒ ꯆꯥꯛ ꯃꯈꯥꯗ ꯂꯩꯕ꯭ꯔꯥ ꯌꯦꯡꯉꯨꯔꯦꯗ꯭ꯔ ꯑꯗꯨ ꯇꯧꯔ ꯆꯥꯕ ꯑꯗꯨꯗꯨꯒ ꯀꯩꯅꯣ ꯑꯣꯏꯔꯒꯅ ꯑꯗꯨ ꯑꯇꯩ ꯑꯗꯨꯒꯨꯝꯕ ꯑꯝꯇ ꯂꯩꯔꯝꯗ꯭ꯔꯒꯅ ꯆꯅꯥꯒꯨꯝꯕ ꯂꯧꯔꯒ ꯆꯥꯕ ꯑꯗꯨꯃꯥꯏꯅ ꯇꯧꯋꯦ ꯑ ꯆꯅꯥ ꯌꯥꯎꯏ ꯆꯅꯥ ꯌꯦꯟ ꯆꯅꯥ ꯌꯦꯟꯒ ꯉꯧꯕꯤꯗꯨꯅꯤꯀꯣ ꯑꯗꯨꯗꯨꯒ ꯑ ꯐ꯭ꯔꯥꯏ ꯔꯥꯏꯁ ꯐꯪꯉꯤ ꯃꯦꯀ꯭ꯔꯣꯅꯤ ꯐꯪꯉꯤ ꯑꯗꯒꯤ ꯀꯩꯅꯣ ꯃꯣꯏ ꯀꯔꯤ ꯅꯨꯗꯜꯁ ꯅꯨꯗꯜꯁꯁꯨ ꯐꯪꯉꯤ ꯑꯗꯩ ꯃꯦꯒꯤꯁꯨ ꯐꯪꯉꯤ ꯑꯗꯒꯤ ꯆꯥ ꯐꯪꯉꯤ ꯑꯔꯝꯕꯅ ꯑꯗꯨꯝ ꯍꯥꯏꯗꯤ ꯂꯣꯏ ꯐꯪꯉꯦꯗ ꯑꯩ ꯃꯣꯃꯣ ꯂꯣꯏ ꯐꯪꯉꯦꯕ ꯍꯥꯎꯁꯨ ꯍꯥꯎꯋꯦꯕ ꯃꯣꯏꯗꯣ
ꯑꯥ ꯃꯣꯏꯗꯨ ꯃꯇꯩ ꯃꯅꯥꯎ ꯔꯟ ꯇꯧꯕꯅꯦ ꯑꯗꯣ ꯃꯤ ꯑꯇꯣꯞꯄ ꯍꯥꯏꯗꯤ ꯀꯩꯅꯣ ꯑꯇꯣꯞꯄ ꯈꯔ ꯍꯥꯞꯄꯦꯕ ꯃꯤ ꯑꯇꯣꯞꯄ ꯀꯁꯇꯃꯔꯗꯣ ꯌꯥꯝ ꯂꯥꯛꯄꯅꯤꯅ ꯁꯤꯟꯕ ꯂꯥꯛꯝꯕ ꯈꯣꯠꯄ ꯇꯧꯅꯕ ꯑꯩꯅ ꯈꯪꯕꯗ ꯃꯣꯏ ꯔꯣꯝꯒꯤ ꯃꯤ ꯉꯥꯛꯇ ꯃꯥꯜꯂꯤꯦꯗ ꯃꯤ ꯑꯇꯣꯞꯄ ꯃꯤ ꯅꯠꯇꯦꯕ ꯃꯣꯏ
ꯎꯝ ꯃꯤꯗꯤ ꯁꯨꯡ ꯋꯥꯠꯄ ꯋꯥꯠꯇ꯭ꯔꯦꯕ
ꯁ ꯃꯤꯁꯨꯃ ꯋꯥ ꯀꯥꯏꯤ ꯆꯪꯃꯤꯅꯤ ꯑꯗꯨ ꯀꯩꯅꯣ ꯇꯧꯕꯩꯅꯤꯗ ꯍꯥꯏꯗꯤ ꯍꯥꯎꯕꯩꯅꯦꯕ ꯑꯗꯨꯒ ꯑꯩꯈꯣꯏꯒꯤ ꯃꯃꯜ ꯍꯥꯎꯋꯦꯕ ꯑꯗꯨꯒ ꯃꯃꯜꯁꯨ ꯑꯩꯈꯣꯏꯒꯤ ꯑ ꯌꯥꯝ ꯇꯥꯡꯕꯤꯗꯨ ꯑꯣꯏ ꯄꯗꯕ ꯍꯥꯏꯇꯥꯔꯦ ꯄꯤꯔꯤꯕ ꯄꯩꯁꯥ ꯃꯃꯜꯗꯨꯒ ꯑꯗꯒꯤ ꯄꯣꯠꯇꯨꯒ ꯆꯥꯟꯅꯕ ꯍꯥꯏ ꯑ ꯆꯥꯅꯕ ꯍꯥꯏꯇꯥꯔꯦꯅꯦ ꯑꯗꯨꯗꯨꯒꯤꯅꯤꯗ ꯍꯥꯎꯁꯨ ꯍꯥꯎꯋꯦ ꯄꯔꯣꯊꯥꯒ ꯑꯗꯨ ꯀꯩꯅꯣ ꯑꯃ ꯆꯥꯕꯗ ꯑꯗꯨꯝ ꯌꯥꯔꯦ
ꯆꯤꯛꯀꯟ ꯆꯤꯂꯤ ꯍꯦꯛ ꯂꯩꯗꯕ ꯑꯣꯏꯗꯣꯏꯔꯣ
ꯃꯣꯏ ꯗꯅꯤ ꯆꯤꯛꯀꯟ ꯆꯤꯂꯤ ꯍꯦꯛ ꯂꯩꯗꯣ ꯑꯩꯅ ꯂꯩ ꯍꯩꯕꯨꯁꯨ ꯂꯩꯗꯣ
ꯔꯨꯄꯥꯔ ꯈꯥꯏꯒ ꯂꯩ ꯌꯥꯕꯔꯕꯔ
ꯃꯣꯏꯗꯣ ꯆꯦꯔꯪꯗꯣ ꯌꯣꯝꯃꯦꯗꯅ ꯑꯗꯨꯒ ꯌꯥꯡꯈꯩ ꯌꯥꯡꯈꯩꯒꯤ ꯌꯣꯜꯂꯦꯕ
ꯑꯣ
ꯑꯗꯨꯒ ꯆꯅꯥꯗꯨꯅ ꯀꯨꯟꯊ꯭ꯔꯥ ꯀꯨꯟꯊ꯭ꯔꯥꯒꯤꯅꯦ ꯑꯗꯨꯅ ꯀꯨꯟꯊ꯭ꯔꯥ ꯀꯨꯟꯊ꯭ꯔꯥ ꯀꯨꯟꯊ꯭ꯔꯥ ꯄꯤꯔꯒ ꯌꯣꯜꯂꯦꯕ
ꯑꯦ ꯄꯦꯛ ꯇꯧꯗꯧ ꯊꯝꯕꯤꯔꯣ ꯑꯩꯁꯦ
ꯑ ꯄꯦꯛ ꯇꯧꯔ ꯇꯧꯔ ꯊꯝꯃꯤꯅꯦ
ꯑꯣ
ꯑꯗꯨꯅ ꯐꯩꯌꯦ ꯍꯥꯏꯗꯤ ꯄꯣꯠ ꯇꯥꯞ ꯇꯥꯞ ꯄꯥꯏꯔ ꯂꯧ ꯌꯥꯏ ꯅ ꯑꯗꯨꯅ ꯉꯥꯏꯅꯗꯣꯏ ꯁꯄꯨꯗꯤ
ꯃꯣꯏ ꯑꯦꯛꯁꯄꯤꯔꯤꯦꯟꯁ ꯌꯥꯝ ꯂꯩꯔꯦꯅꯦ ꯑꯗꯨꯗꯤ
ꯑ ꯑꯗꯨꯗꯒꯤ ꯀꯩꯅꯣꯉꯖꯦ ꯀꯩꯅꯣ ꯀꯥꯏꯗ ꯂꯩꯔꯤꯅꯦ ꯋꯤꯡꯁ ꯑꯗꯒꯤ ꯂꯣꯂꯤꯄꯣꯞ ꯍꯥꯎꯕꯅꯦꯕ ꯑꯗꯨꯝ ꯂꯨꯄꯥ ꯌꯥꯡꯈꯩꯒ ꯑꯅꯤ ꯇꯧꯕꯅꯦ
ꯄ꯭ꯁꯂꯥ
ꯑ ꯋꯤꯡꯁ ꯋꯤꯡꯁ ꯑꯗꯒꯤ ꯂꯣꯂꯤꯄꯣꯞꯁꯨ ꯑꯗꯨꯝ ꯌꯥꯏ ꯍꯥꯏꯕ ꯄꯣꯠ ꯀꯩꯒꯤꯅꯣ ꯍꯥꯏ
ꯃꯤ ꯌꯥꯃ ꯅꯠꯇ ꯊ
ꯑꯦ ꯀꯦꯃꯤꯀꯦꯜꯒꯤꯗꯤꯗ ꯑꯩꯈꯣꯏ ꯁꯨꯝ ꯆꯪꯉꯕꯅꯤꯅꯀꯣ ꯏꯊꯟꯗꯒ ꯊꯣꯛꯑ ꯑꯗꯨꯝ ꯂꯥꯎ
ꯑꯁ ꯃꯤ ꯐꯝ ꯐꯝꯃꯒ ꯆꯥꯔꯝꯕ ꯌꯥꯎꯔꯤꯁ ꯃꯊꯠ ꯃꯊꯟꯗꯒꯤ
ꯎꯝ ꯆꯥ
ꯅꯨꯄꯤ ꯅꯨꯡꯖꯝ ꯂꯥꯛꯑꯦ
ꯐ ꯂꯥꯛꯑꯦꯃꯦ ꯗꯤꯄꯥꯔꯠꯃꯦꯟꯈꯩꯒꯤ ꯀꯩꯅꯣꯈꯩꯁꯦ ꯑꯁꯣꯅꯥꯀꯟꯒꯤ ꯀꯥꯡꯕꯨꯗꯨꯁꯨ ꯃꯤ ꯐꯠ ꯆꯪꯕꯅꯦ ꯑꯗꯣ ꯁꯤ ꯁꯤꯁꯨ ꯐ ꯆꯪꯉꯦꯕ ꯃꯤ ꯄ ꯆꯤꯜ ꯂꯩꯦ ꯅꯅꯨꯡꯗꯤꯟ ꯑꯅ ꯏꯪꯂꯤꯁ ꯗꯤꯄꯥꯔꯠꯃꯦꯟ ꯑꯗꯒꯤ ꯐꯤꯂꯣꯁꯣꯐꯤꯒꯤ ꯑꯗꯨꯋꯥꯏ ꯃꯃꯥꯡꯗꯣ
ꯀ꯭ꯔꯣꯍ
ꯑꯗꯩ ꯅꯣꯏ ꯑꯗꯨꯒꯤꯗꯨꯁꯨ ꯑꯍꯥꯎꯕ ꯑꯃ ꯂꯩꯌꯦ ꯅꯪ ꯈꯪꯕ꯭ꯔꯥ
ꯑꯅꯤ ꯍ
ꯑꯃ ꯇꯣꯉꯥꯟꯅ ꯑꯅꯧꯕ ꯑꯃ ꯁꯥꯕꯗꯣ
ꯑꯗꯨꯗꯣ ꯑꯃꯨꯛ ꯁꯥꯒꯠꯂꯦ
ꯑꯗ ꯁꯒꯂꯋꯥ
ꯑ ꯆꯦꯛ ꯅꯣꯡꯛ ꯁꯥꯒꯠꯈ꯭ꯔꯦꯕꯣ
ꯑꯣ ꯑꯗꯨꯗꯣ ꯑꯩ ꯀꯩꯅꯣ ꯈꯪꯅꯩꯕ ꯑꯩꯈꯣꯏ ꯑꯗꯨ ꯅꯨꯄꯤꯗꯣ ꯈꯪꯅꯩꯕ
ꯑ ꯀꯩ ꯂꯝꯝ ꯇꯕꯨ
ꯑꯗꯨꯗꯤ ꯈꯪꯗꯦ ꯑꯩꯁꯨ ꯊꯥꯏꯅ ꯁꯤꯗ ꯐꯝꯃꯝꯕꯅꯦꯃꯤ ꯀꯩꯅꯣꯒꯤ ꯁꯣꯞꯄꯤꯡ ꯀꯝꯄ꯭ꯂꯦꯛꯁ ꯂꯩꯕꯗꯣ
ꯑꯥ
ꯑꯗꯨꯒꯤꯗꯨꯁꯨ ꯐꯥꯎꯔꯝꯕꯅꯦ
ꯑꯣ
ꯅꯕ ꯑꯗꯨ ꯍꯥꯏꯗꯤ ꯑꯗꯨꯗꯣ ꯐꯝꯝꯕꯅꯦ ꯃꯣꯏꯗꯣ ꯀꯩ ꯇꯧꯅꯕꯩꯅꯣ ꯈꯪꯗꯦꯕ ꯀꯩꯅꯣ ꯌꯥ ꯌꯥꯅꯗꯕꯩꯔꯣ ꯀꯩꯅꯣ ꯑꯃ ꯅꯨꯄꯤ ꯑꯃꯗꯨꯅ ꯂꯥꯎꯍꯧꯔꯦ ꯑꯗꯨꯗꯨꯒ ꯍꯧꯖꯤꯛ ꯑꯃꯨꯛ ꯅꯧꯅ ꯁꯥꯗꯣꯛꯑ ꯂꯩꯈ꯭ꯔꯕꯅꯦ
ꯑꯥ ꯃꯣꯏ ꯑꯩꯅ ꯇꯥꯕꯗꯗꯤ ꯑꯣꯔꯗꯣ
ꯑꯥ
ꯑꯗꯨꯅ ꯐꯝꯕ ꯉꯝꯗ꯭ꯔꯕ ꯃꯣꯏ ꯐꯝꯃꯦꯗꯅ
ꯍꯥꯥ
ꯑꯗꯨꯩ ꯈꯁꯤ ꯇꯧꯕꯗꯨꯗ ꯑꯃꯨꯛ ꯑꯣꯅꯔꯗꯨꯗ ꯑꯃꯨꯛ ꯃꯣꯏ
ꯑꯣ ꯃꯥꯅꯦ ꯃꯤ ꯑꯗꯨꯃꯥꯏ ꯗꯤ ꯃꯥꯅ ꯈꯔ ꯀꯩꯅꯣ ꯇꯧꯕꯩꯅꯦꯕ
ꯎꯝ ꯑꯗꯣ ꯍꯧꯖꯤꯣ ꯅꯦ ꯌꯨꯝ ꯁꯥꯕ ꯌꯥꯗꯦ ꯁꯥꯏꯌꯦ ꯅꯪ ꯁꯣꯝꯗ ꯂꯥꯛꯇ ꯀꯨꯏꯔꯝꯃꯅꯤ
ꯎꯝ ꯀꯨꯏꯔꯦ ꯂꯥꯛꯇꯕ
ꯃꯥꯒꯤ ꯐꯥꯎꯟꯗꯦꯁꯟꯒꯗꯣ ꯄꯨꯔ ꯌꯝꯒꯤ ꯌꯥꯇꯅꯤ ꯁꯥꯏ
ꯑꯣ ꯑꯝꯇꯕꯨ ꯂꯥꯛꯇꯔꯦ ꯃꯤꯁꯨ ꯐꯥꯕ ꯃꯤꯁꯨ ꯐ ꯐꯥꯕꯅꯦ
ꯅꯨꯄꯥ ꯑꯃ ꯂꯩꯌꯦ ꯑꯍꯜꯃ
ꯑꯥ ꯃꯥꯏꯅꯤ ꯄꯅꯦ ꯑꯗꯨꯅ
ꯍꯧꯖꯤꯗꯤ ꯃꯤ ꯊꯝꯃꯦꯅ
ꯊꯃꯅꯤ ꯊꯃ
ꯎꯝ
ꯑꯩ ꯅꯨꯃꯤꯠ ꯑꯩ ꯈꯔꯕꯨꯗꯤ ꯀꯨꯏꯔꯦ ꯑꯩ ꯄ꯭ꯔꯊꯥ ꯂꯩꯕ ꯆꯪꯕꯁꯨ
ꯃꯣꯏꯖ
ꯑꯥ
ꯆꯤꯇꯥ ꯂꯥꯏꯕ
ꯀꯩꯅꯣꯅꯤꯗ ꯀꯩꯅꯣ ꯁꯦꯇꯤꯅꯔꯤꯗꯤ ꯄꯣꯠ ꯂꯧꯕ ꯂꯥꯛꯄꯅꯦ ꯑꯗꯨꯗ ꯑꯩꯅ ꯌꯥꯇꯣ ꯂꯝ ꯈꯂꯤꯅ ꯆꯪꯒꯦꯂꯨ
ꯎꯝ
ꯎꯈꯤꯗꯕ ꯀꯨꯏꯔꯦꯗꯅ ꯇꯧꯔꯤꯦ
ꯋꯥ ꯁꯨꯝ ꯂꯧꯈ꯭ꯔꯃꯤꯅꯤ ꯈꯪꯅꯔꯕ
ꯎꯝ ꯍꯥꯟꯅ ꯃꯣꯏꯗꯒꯤ ꯉꯥꯛꯇꯅꯤ ꯀꯩꯅꯣ ꯑꯩꯈꯣꯏꯅ ꯄꯣꯜꯂꯔꯅꯤ
ꯑꯗꯣꯝꯒꯤ ꯄꯔꯦꯡꯁꯤ ꯁꯤꯠ ꯅꯠꯇꯦꯗ
ꯁꯤꯗꯤ ꯁꯤꯠꯂꯔꯣꯏ ꯃꯤ ꯍꯧꯨꯖꯤꯛꯇꯤ ꯍꯥꯏꯗꯤ ꯑꯃꯠꯇ ꯍꯩꯕ ꯑꯝꯇ ꯌꯥꯎꯗꯦꯕ
ꯎꯝ
ꯁꯤꯗ ꯄꯣꯠ ꯐꯝꯒꯦ ꯍꯥꯏꯔꯗꯤ ꯈꯔ ꯍꯩꯕ ꯑꯃ ꯗꯔꯀꯥꯔ ꯂꯩ
ꯃꯥ
ꯍꯥꯎ ꯎ ꯃꯥꯏ ꯇꯦ ꯑꯗꯨ ꯍꯩꯇ꯭ꯔꯗꯤ ꯀꯩꯝ ꯀꯥꯟꯗꯦ
ꯑꯃ ꯁꯣꯄꯤꯡ ꯀꯝꯄ꯭ꯂꯦꯛꯁꯇꯁꯨ ꯈꯔ ꯐꯝꯃꯦꯗꯅ ꯍꯣꯇꯦꯜ ꯃꯆꯥ ꯃꯆꯥ
ꯑꯥ ꯐꯝꯕꯅꯦ ꯇꯥꯡ ꯃꯅꯤꯕꯣ
ꯑꯣ ꯑꯗꯣꯝꯒꯤꯗ
ꯑ ꯑꯗꯨ ꯂꯥꯛꯀꯅꯤ ꯇꯥꯡꯕꯅꯦꯕ
ꯑ ꯑꯇꯩꯗꯤ ꯑꯝꯇ ꯂꯩꯗ꯭ꯔꯤ ꯃꯣꯏꯗꯗꯤꯕꯨꯗꯤ ꯂꯩꯕ ꯍꯧꯒꯤꯇꯪꯅ ꯈꯪꯅꯩ ꯍꯥꯏꯒ ꯋꯥꯔꯤ ꯅꯨꯡ ꯋꯥꯔꯤ ꯅꯨꯡ ꯁꯥꯟꯅꯕꯁꯨ ꯅꯨꯡꯉꯥꯏ
ꯅꯨꯡꯉꯥꯏꯕꯅꯦ ꯐꯕꯅꯦ ꯑꯗꯨꯅ
ꯎꯝ
ꯑꯗꯨꯗꯤ ꯇ꯭ꯔꯥꯏꯕꯦꯜꯕꯨꯗꯤ ꯑꯣꯏꯕꯅꯦ ꯅꯨꯄꯤꯗꯣ
ꯇ꯭ꯔꯥꯏꯕꯔꯖ
ꯑ ꯈꯪꯗ꯭ꯔꯥꯁꯤꯅ
ꯐꯪꯗꯦ
ꯑꯣꯏꯣꯏꯕꯅꯤ
ꯃꯁ ꯇꯨꯔꯤ ꯃꯥꯅꯤ ꯃꯥꯂꯦ
ꯎꯝ ꯇ꯭ꯔꯥꯏꯕꯕ ꯑꯥ ꯃꯤꯇꯦ
ꯎꯝ ꯄꯩꯁꯥ ꯈꯔ ꯄꯥꯏꯕ ꯏꯃꯨꯡꯗ ꯈꯪꯗꯦ
ꯈꯪꯗꯦꯗ ꯑꯗꯨꯒꯀ
ꯁ꯭ꯋꯤꯞ ꯑꯃ ꯇꯥꯍꯟꯕ ꯑꯃ ꯊꯧꯕꯗꯣ ꯈꯪꯗ꯭ꯔꯥ
ꯈꯥꯏ ꯈꯌꯦꯗ ꯑꯣ ꯐꯔꯦ ꯂꯩꯔꯣ ꯑꯩ ꯆꯥꯝ ꯆꯥꯔꯨꯒ
ꯐꯔꯦ ꯐꯔꯦ ꯑꯗꯨꯗꯤ ꯆꯥꯊꯣꯛꯎꯔꯣꯑꯣ ꯑꯗꯨꯗꯤ
ꯎꯝ ꯊꯃꯗꯥ